ꯍꯜꯂꯣ ꯀꯩꯗꯧꯔꯤꯒꯦ
ꯑꯩꯁꯦ ꯃꯦꯒꯤ ꯆꯥꯁꯤꯔꯅ ꯈꯜꯂꯦ ꯏꯃꯥꯟꯅꯕꯤꯒ
ꯀꯥꯃꯥꯏꯅ ꯆꯥꯕꯤꯅꯣ ꯐꯨꯠꯄꯤꯔ! ꯉꯧꯕꯤꯔꯥ
ꯈꯪꯗꯦ ꯑꯩꯑꯔꯨꯅꯥꯆꯜ ꯏꯃꯥꯟꯅꯕꯤꯅ ꯃꯥꯅ ꯊꯣꯡꯅꯤꯑꯌꯦ ꯑꯩꯒꯤ ꯁꯔꯨꯛꯅꯦꯃꯗꯨ ꯀꯣꯟ
ꯑꯗꯨꯒꯨꯝꯕ ꯏꯃꯥꯟꯅꯕꯤꯑꯝꯇ ꯄꯥꯝꯖꯩ
ꯑꯥꯅꯝ ꯑꯩꯒꯤ ꯊꯕꯛꯇꯤ ꯂꯥꯁꯇ ꯀꯣꯟ ꯐꯦꯡꯕꯅ ꯃꯔꯨꯅꯤ ꯁꯦꯝꯕ-ꯁꯥꯕꯁꯨ ꯌꯥꯎꯗꯦ ꯑꯩꯅ ꯁꯦꯝꯕ-ꯁꯥꯕ
ꯎꯔꯒ ꯃꯤ ꯃꯃꯤꯡ ꯑꯣꯢꯗꯣꯔ
ꯍꯣꯏ ꯀꯣꯟ ꯐꯦꯡꯉꯣꯅ ꯌꯥꯏꯗꯨꯖꯨ ꯍꯥꯜꯂꯣ
ꯇꯥꯞ
ꯑꯧ꯬ꯍꯧꯖꯤꯛꯁꯦ ꯑꯃꯨꯛ ꯇꯥꯔꯦ
ꯎꯝ ꯑꯩꯅ ꯌꯨꯝꯗꯒ- ꯂꯩꯔꯒ ꯊꯥꯡꯅꯒ ꯄꯣꯠꯆꯩꯒ ꯇꯧꯔ ꯁꯣꯏꯕꯗꯣ
ꯎꯪ
ꯃꯤꯠꯁꯦ ꯅꯥꯗꯧꯔꯤꯕꯅꯤ ꯃꯌꯥꯝꯁꯦ ꯇꯧꯔꯅꯨ ꯇꯣꯛꯑꯣ ꯀꯥ ꯍꯥꯏꯅꯤꯡꯕ ꯗꯨ ꯈꯣꯕ꯭ꯔꯥ ꯑꯗꯨ ꯑꯥꯗ ꯈꯜꯂꯛ ꯇꯧꯗꯕꯩꯗꯤ ꯅꯨꯡꯉꯥꯏꯕꯗꯣ
ꯍꯣꯏ ꯑꯗꯨ ꯑꯃꯔꯣꯝꯗꯗꯤ ꯀꯥꯟꯅꯕꯅꯦ ꯑꯗꯨꯒꯨꯝꯕꯗꯣ
ꯃꯌꯥꯝ ꯄꯨꯜꯂꯛꯑꯀꯥꯟꯗ ꯍꯥ ꯑꯩ ꯇꯣꯡꯉꯥꯟꯅ ꯂꯩꯗꯣꯔꯤꯕꯅꯦ ꯑꯦꯁ ꯃꯥꯅ ꯇꯧꯗꯣꯏ ꯁꯔꯨꯛ ꯑꯥꯅ ꯍꯥꯏꯔꯅꯤꯕ ꯑꯩꯅꯗꯤ ꯍꯥꯏꯗꯣꯏꯅꯦꯕ ꯑꯩ ꯇꯧꯖꯒꯦ- ꯑꯩ ꯇꯧꯖꯒꯦꯅ
ꯃꯤꯠ ꯑꯣꯏꯅ ꯅꯥꯔꯒ
ꯃꯥꯅꯦ ꯃꯥꯅꯦ ꯑꯗꯨꯅꯥꯃꯨꯛ ꯃꯨꯟꯒꯅꯤ ꯏꯕꯦꯝꯃꯥ ꯌꯥꯔꯦ ꯊꯥꯡꯗꯣ ꯁꯦꯁꯦ ꯁꯦꯅꯥ
ꯑꯩꯖꯨꯅꯦ ꯁꯦꯂꯦꯛꯇꯤꯞ ꯑꯣꯏꯕ ꯈꯔ ꯈꯛꯇꯪ ꯍꯩꯌꯦ ꯑꯩꯖꯨ ꯑꯃ ꯁꯣꯏꯕ-ꯈꯣꯠꯄꯗ ꯍꯩꯔꯖꯨ ꯐꯖꯗꯕꯗꯣ ꯑꯩꯅ ꯁꯣꯏꯕꯗꯣ
ꯎꯝ ꯀꯣ ꯑꯩꯅꯒ ꯁꯤꯡꯖꯨ ꯁꯨꯔꯒꯅꯦ ꯁꯤꯗ ꯃꯄꯥꯟ ꯂꯝꯗ ꯑꯣꯏꯕꯒꯤ ꯑꯩꯅ ꯁꯤꯡꯖꯨꯒ ꯁꯨꯔ ꯆꯥꯕ ꯌꯥꯕꯩ ꯋꯥꯅꯤꯀꯣ ꯍꯥꯏꯗꯤ ꯃꯅꯤꯄꯨꯔ ꯃꯆꯥ ꯅꯠꯇꯕꯒꯤ ꯏꯁ ꯊꯥꯏꯅ ꯑꯩ ꯇꯦꯜꯗ ꯃꯅꯤꯄꯨꯔꯗ ꯍꯣꯁꯇꯦꯜ ꯁꯤꯁꯨ ꯁꯨꯕ ꯍꯩꯇꯕ ꯉꯪꯕ꯭ꯔꯥ ꯑꯗꯨꯗ ꯄꯪꯁꯨ ꯁꯨꯖꯟꯕ ꯑꯗꯨꯒ ꯏꯃꯥꯟꯅꯕꯤꯗꯨꯅ ꯄꯥꯏꯔ ꯂꯪꯊꯣꯔꯛꯏꯅꯤꯅꯦ ꯁꯤꯗꯤꯠ ꯁꯟꯗ ꯄꯤꯖꯧꯖꯣꯅ
ꯑꯩꯁꯨ ꯑꯆꯧ ꯑꯆꯧꯕꯗꯣ ꯀꯨꯞꯅ ꯀꯨꯞꯅ ꯁꯨꯕꯁꯦ ꯍꯩ ꯁꯣꯏꯕꯁꯦ ꯍꯩꯇꯦꯕ
ꯇꯒ ꯑꯗꯨꯅꯦ ꯍꯥꯏꯁꯦ ꯀꯃꯥꯏ ꯇꯧꯋ ꯑꯗꯣ ꯑꯩꯅ ꯆꯥꯕꯩ ꯆꯥꯕ ꯆꯞ ꯃꯥꯟꯅꯩ
ꯎꯝ
ꯔꯨꯝꯗꯦ ꯍꯧꯖꯤꯛꯄꯣ ꯍꯥꯏꯅꯩꯅꯦ ꯍꯩꯔꯕꯣ ꯅꯪꯕꯨ
ꯎꯝ
ꯍꯩꯇ ꯃꯨꯟꯗ꯭ꯔꯤꯉꯩꯗ ꯂꯧꯈꯠꯂꯛꯄꯅ ꯀꯣꯒꯥꯏ ꯃꯥ
ꯀꯩꯅꯣ ꯀꯣꯜꯁꯦ ꯆꯞ ꯆꯞ ꯆꯞꯄꯦ ꯑꯥ ꯈꯤꯇꯪ ꯈꯤꯇꯪ ꯆꯞꯄꯦ ꯇꯥꯔꯦ ꯇꯥꯔꯦ ꯍꯧꯖꯤꯛ ꯇꯥꯕꯨꯗꯤ ꯇꯥꯏꯌꯦꯕꯀꯣ ꯑꯗꯨꯒ ꯁꯦ ꯀꯦꯟ ꯑꯃꯃꯨꯛ ꯑꯃꯃꯨꯛ ꯆꯞꯄ ꯇꯧ
ꯑꯣ ꯎ ꯑꯩꯒꯤ ꯅꯦꯠ ꯅꯨꯡꯉꯥꯏꯇꯕꯖꯥꯠꯔ
ꯈꯪꯗꯦ
ꯑꯩꯒꯤ ꯅꯦꯠ ꯅꯨꯡꯉꯥꯏ
ꯅꯪ ꯉꯁꯤ ꯑꯦꯛꯖꯥꯝ ꯊꯥꯏꯌꯦꯗꯥꯏꯅꯦ
ꯊꯥꯔꯤ ꯑꯦꯛꯖꯥꯝꯅ ꯑꯩ ꯊꯥꯏꯔ ꯑꯩꯅ ꯑꯦꯛꯖꯥꯝ ꯊꯥꯏꯔ ꯀꯩꯅꯣꯝꯗꯤ ꯇꯧꯔꯝꯃꯤ
ꯅꯨꯡꯉꯥꯏꯔꯝꯕꯔ
ꯀꯔꯥꯏꯗꯒꯤꯅꯣꯗ ꯑꯦꯛꯖꯥꯝꯅꯤ ꯀꯥꯏꯅ ꯃꯃꯤꯡꯗ ꯃꯤꯡꯈꯛ ꯊꯥꯔꯝꯃ ꯂꯥꯛꯑꯦ ꯇꯥꯔꯕꯣ ꯌꯥꯝ ꯅꯨꯡꯉꯥꯏꯇꯕ ꯃꯥꯜꯂꯤ ꯑꯩꯒꯤꯖꯤ ꯈꯔ ꯐꯔꯕ
ꯎꯝ ꯐꯔꯦ
ꯎꯝ ꯑꯦꯛꯖꯥꯝꯅꯦꯅ ꯃꯃꯤꯡꯈꯛ ꯏꯕ ꯆꯠꯄꯅꯦꯃꯤ ꯑꯩꯗꯤ
ꯌꯥꯔꯦ ꯑꯗꯨꯒ ꯑ ꯐꯨꯜ ꯃꯥꯔꯛ ꯐꯪꯉ ꯊꯣꯔꯛꯄꯗꯣ
ꯃꯃꯤꯡ ꯑꯗꯨꯕꯨ ꯈꯪꯗꯦ ꯀꯔꯝ ꯊꯣꯛꯇꯣꯔꯤꯕ
ꯑꯩ ꯍꯥꯏꯁꯤꯅꯦ ꯑꯦꯛꯖꯥꯝꯅ ꯑꯩꯅ ꯊꯥꯏꯔ ꯑꯩꯅ ꯑꯦꯛꯖꯥꯝ ꯊꯥꯔꯤꯔ ꯈꯥꯡꯄꯣꯠꯇꯦ ꯑꯗꯨꯒ ꯍꯪꯆꯤꯠ ꯊꯣꯛꯄ ꯄꯦꯄꯔ ꯇꯣ ꯈꯪꯉꯝꯗ꯭ꯔꯤꯅꯦꯃꯤ ꯑꯩꯅ ꯁꯕꯖꯦꯛ ꯑꯃ ꯍꯦꯟꯅ ꯄ꯭ꯔꯤꯄꯦꯌꯔ ꯇꯧꯊꯔꯤꯅꯦ ꯍꯥ ꯑꯗꯨꯒ ꯉꯁꯥꯏ ꯈꯪꯉꯤꯅꯦꯃꯤ ꯑꯗꯨꯏ ꯁꯕꯖꯦꯛꯇꯨ ꯅꯠꯇꯦꯕ ꯁꯥꯊꯤꯗ꯭ꯔꯥ
ꯑꯩꯅꯒꯗꯤ ꯏꯃꯥꯟꯅꯕꯤ ꯑꯃꯅꯗꯤ ꯍꯥꯏꯕ ꯍꯥꯏꯗꯤ ꯍꯪꯆꯤꯠ ꯊꯣꯛꯄ ꯄꯦꯄ꯭ꯔꯗꯣ ꯃꯥꯅ ꯑꯗꯨꯗꯣ ꯁꯨꯃꯥꯏ ꯁꯨꯃꯥꯏ ꯇꯧꯋꯣꯅ ꯍꯥꯏꯔꯛꯄ ꯑꯩꯅ ꯈꯜꯂꯦ ꯀꯔꯤꯅꯣ ꯃꯥꯅ ꯃꯊꯪꯗ ꯊꯣꯛꯄ ꯁꯞꯖꯦꯛꯁꯤ ꯋꯥꯔꯤ ꯁꯥꯔꯛꯏꯁꯤꯕꯣꯅ ꯑꯗ ꯑꯩꯅ ꯑꯇꯣꯞꯄ ꯑꯃꯗꯨꯗꯤꯅ ꯍꯪ ꯈꯪꯕ꯭ꯔꯥ ꯃꯥ ꯀꯩꯅꯣ ꯑꯗꯨꯗꯤ ꯃꯇꯝ ꯋꯥꯠꯂꯤ ꯑꯩꯟ ꯀꯩꯅꯣ ꯍꯥꯏꯁꯤꯕꯣ ꯑꯩ ꯀꯩꯗꯧꯔꯦ ꯍꯥꯏꯕꯅꯣ ꯅꯪ ꯑꯟꯁꯤꯔꯤꯌ꯭ꯁ ꯑꯣꯏꯕꯒꯤ ꯃꯅꯥ ꯐꯪꯕ ꯌꯥꯔꯦ ꯑꯩ ꯍꯟꯗꯛꯀꯤ ꯑꯦꯛꯖꯥꯝꯖꯤꯃꯗꯤ
ꯑꯗꯨ ꯀꯩꯅꯣ ꯍꯨꯖꯤꯛ ꯍꯥꯟꯅ ꯈꯪꯍꯧꯔꯤꯗꯣ ꯐꯩꯉꯣ
ꯃꯥꯅꯦ ꯑꯣꯟꯅ ꯇꯩꯅ ꯄꯥꯔ ꯆꯠꯂꯝꯗꯣꯏꯅꯦ ꯍꯥꯏꯕ ꯀꯣꯏꯁꯟ ꯄꯦꯄ꯭ꯔ ꯃꯃꯥꯡꯗ ꯑꯗꯨ ꯑꯣꯏꯔ ꯁꯕꯖꯦꯛ ꯑꯝꯗ ꯏꯁꯜꯂꯝꯃ ꯂꯣꯏꯔꯦ ꯁꯝꯅꯕꯨ ꯁꯝꯅꯔꯗꯤꯅ
ꯑꯣꯖꯥꯗ ꯂꯥꯁꯇ ꯏꯔꯝꯕꯗꯣ ꯃꯥꯔꯒ ꯄꯥꯕꯤꯌꯨ ꯎꯁ ꯁꯥꯔ ꯄꯥꯁ ꯃꯥꯥꯛꯇꯗꯤꯅ
ꯄꯥꯁ ꯃꯥꯔꯛꯇꯗꯤꯅ ꯈꯤꯇ ꯈꯨꯔꯨꯝꯖꯔꯁꯨ ꯈꯨꯔꯨꯝꯖꯔꯒꯦꯅ
ꯊꯥꯏꯅ ꯑꯈꯣꯏꯅ ꯇꯦꯟ ꯇꯨꯋꯦꯜꯐ ꯊꯥꯔꯛꯄꯗ ꯄꯥꯎ ꯌꯥꯝ ꯇꯥꯔꯛꯇ꯭ꯔꯥ ꯑꯥ ꯕ ꯄꯩꯁꯥ ꯅꯞꯄꯝꯃꯦꯌꯦ ꯑꯟꯁꯔ ꯄꯦꯄ꯭ꯔꯗ ꯀꯥꯏꯅꯒ
ꯑꯗꯨꯒꯤ ꯇꯥꯏꯞꯇ ꯍꯣꯏ ꯊꯥꯏꯅ ꯌꯥꯝ ꯍꯥꯏꯅꯕꯅꯦ ꯍꯥꯏꯕ ꯑꯟꯁ꯭ꯔ ꯄꯦꯄꯔꯗ ꯄꯩꯁꯥ ꯅꯞꯄꯝꯃꯦꯌꯦ ꯀꯥꯏꯅ
ꯑꯗꯣ ꯑꯗꯨꯒꯨꯝꯕ ꯕꯦꯁꯇꯣ ꯑꯈꯣꯏꯒꯤ ꯑꯈꯣꯏꯒꯤ ꯀ꯭ꯂꯥꯁꯃꯦꯠꯇꯗꯤ ꯀꯔꯟ ꯇꯥꯕ ꯃꯤꯒꯤꯁꯨ ꯁꯨꯡꯌꯥꯎ ꯌꯥꯎꯔꯛꯇꯦ ꯍꯥꯏꯕ ꯍꯥꯏꯗꯤ ꯑꯗꯨꯒꯨꯝꯕ ꯃꯤꯗꯣ
ꯀꯦꯑꯦ ꯀꯣ ꯑꯅꯝꯕꯅ ꯎꯝ
ꯑꯗꯨꯒ ꯀ꯭ꯂꯥꯁꯇ ꯑꯃ ꯗ꯭ꯔꯃꯥꯒ ꯌꯥꯝ ꯇꯧꯕ ꯃꯤꯒ ꯂꯩꯕꯗꯣ ꯌꯥꯝ ꯅꯨꯡꯉꯥꯏꯕꯗꯣ ꯋꯥꯔꯤ ꯂꯤꯕꯗꯒ ꯑꯗꯨꯒꯨꯝꯕꯗꯣ ꯄꯥꯛ ꯂꯩꯔꯛꯇꯦ ꯍꯥꯏꯕ
ꯕꯣꯔꯤꯡ ꯌꯥꯝ ꯆꯨꯔꯛꯄꯒꯤ ꯋꯥꯔꯤꯅꯤꯅꯦ ꯅꯪꯒꯤ ꯕꯦꯠꯁꯁꯦ ꯑꯗꯨꯗꯤ
ꯃꯥꯅꯦ
ꯑꯦ ꯅꯪꯕꯨ ꯉꯁꯤ ꯀꯔꯤ ꯀꯔꯤ ꯇꯧꯒꯦ ꯀꯩ
ꯀꯩꯅꯣꯅꯦ ꯑꯈꯣꯏꯅ ꯀ꯭ꯂꯥꯁ ꯁꯤꯛꯁ ꯀꯥꯕꯩ ꯃꯇꯝꯗꯣ ꯑꯧꯗꯨꯗ ꯏꯃꯥꯟꯅꯕꯤ ꯑꯝ ꯂꯩꯌꯦꯕꯀꯣ ꯑꯈꯣꯏꯗ ꯁꯤꯛꯁ ꯀꯥꯔꯛꯄ ꯀꯦꯅꯤꯡꯕꯒ ꯈꯔ ꯍꯧꯔꯛꯄꯗꯣ ꯑꯗꯨꯀꯥꯟꯗ ꯃꯥꯅ ꯒꯥꯔꯅꯤꯌꯥꯔꯁꯦ ꯄꯨꯔꯛꯇꯣꯏꯅꯦꯕ ꯑꯃ ꯊꯥꯏꯅꯒꯤ ꯂꯨꯄꯥ ꯇꯔꯥ ꯄꯤ ꯄꯤꯕꯒꯤ ꯄꯤꯀꯦꯠ ꯃꯆꯥꯗ ꯍꯥꯟꯕꯗꯣ ꯈꯪꯉꯤꯀꯣ ꯑꯗꯨꯗꯣ ꯃꯥꯅ ꯄꯨꯔꯛꯑꯦ ꯑꯗꯨꯒ ꯑꯈꯣꯏꯒꯤ ꯄꯔꯦꯡ ꯄꯨꯂꯞ ꯕꯦꯟꯇꯨ ꯂꯣꯏ ꯇꯩꯔꯦ ꯑꯗꯨꯒ ꯏ ꯏꯋꯥꯎ ꯋꯥꯎ ꯑꯃ ꯋꯥꯏꯠ ꯀꯥꯁ ꯌꯥꯝ ꯊꯣꯛꯄ ꯀ꯭ꯔꯤꯝꯗꯣ ꯑꯣꯏꯗꯅ ꯂꯣ ꯂꯣꯏ ꯉꯧꯔꯒ ꯑꯗꯨꯒ ꯈꯣꯏ ꯀ꯭ꯂꯥꯁ ꯀꯦꯞꯇꯦꯟꯅ ꯍꯥꯏꯗꯣꯛꯑꯒ ꯑꯩꯈꯣꯏ ꯃꯔꯤ ꯃꯉꯥ ꯑꯗꯨꯒꯤ ꯄꯔꯦꯡꯒꯤ ꯃꯤꯒꯩꯗꯣ ꯂꯣꯏ ꯀꯩꯅꯣ ꯁ꯭ꯔꯅ ꯆꯩ ꯑꯃꯃꯝ ꯁ꯭ꯀꯦꯜ ꯑꯃꯃꯝ ꯑꯗꯨ ꯃꯉꯥꯏꯔꯦ
ꯑꯩꯅ ꯅꯣꯛꯅꯤꯡꯕꯅꯦ ꯍꯥꯏꯕ ꯑꯩꯈꯣꯏ ꯃꯇꯝꯗꯁꯨ ꯂꯤꯞꯁꯇꯤꯛꯀꯁꯦ ꯄꯨꯔꯛꯑꯒ ꯍꯥ ꯁꯪꯉꯤꯕꯅꯤ ꯑꯣꯖꯥꯅ ꯑꯃꯨꯛ ꯐꯥꯗꯨꯔꯤꯕꯅꯤ ꯑꯗꯨꯁꯨ ꯂꯤꯞꯁꯇꯤꯛꯅꯤ ꯀꯥꯏꯅꯒ ꯍꯧꯖꯤꯛꯀꯥꯟ ꯁꯪꯏꯕ ꯃꯆꯨꯒ ꯇꯥꯗꯅꯒ ꯁꯪꯕ ꯅꯠꯇꯦꯀꯣ ꯈꯪꯗꯅꯕ ꯀꯥꯏ ꯇꯧꯗꯅ ꯁꯪꯉꯤꯅꯤ ꯅꯠꯇ꯭ꯔꯅꯦ ꯅꯣꯛꯄꯨ ꯅꯣꯛꯅꯤꯡꯉꯤ
ꯐꯥꯎ ꯐꯥꯏꯅꯦ ꯍꯥꯏꯕ
ꯑꯥꯎ ꯌꯥꯝ ꯅꯣꯛ ꯑꯥꯎ ꯑꯗꯩꯗꯤ ꯑꯩꯅ ꯇꯝꯃꯛꯄ ꯁ꯭ꯀꯨꯜꯗꯨꯗꯤ ꯍꯥ ꯑꯆꯥꯄꯣꯠꯀ ꯄꯨꯕꯁꯦ ꯄꯦꯀꯦꯠ ꯐꯨꯠꯅꯤ ꯀꯥꯏ ꯐꯥꯔꯤꯕꯅꯤ
ꯑꯥꯎ ꯌꯥꯗꯦ ꯄꯦꯀꯦꯠ ꯐꯨꯗꯁꯨ ꯌꯥꯗꯦ ꯄꯦꯀꯦꯠ ꯐꯨꯠ ꯄꯨꯔꯛꯑꯁꯨ ꯇꯤꯐꯤꯟꯗ ꯍꯥꯞ
ꯑꯥꯎ ꯄꯦꯟꯗ꯭ꯔꯥ ꯅꯣꯛꯅꯤꯡꯕꯅꯦꯕ ꯍꯧꯖꯤꯛ ꯅꯣꯡꯅꯤꯡꯉꯦ ꯍꯥꯏꯕ ꯍꯨꯖꯤꯛꯅ ꯑꯃꯨꯛ ꯇꯧꯅꯗ꯭ꯔ ꯃꯥꯜꯂꯦ ꯁ꯭ꯀꯨꯜꯁꯤꯡꯁꯦ ꯑꯗꯨꯃꯥꯏꯅ
ꯇꯧꯗ꯭ꯔ ꯃꯥꯜꯂꯦ ꯈꯪꯗꯦ
ꯑꯩꯈꯣꯏ ꯃꯇꯝꯗꯗꯤ ꯐꯅ ꯌꯥꯝ ꯆꯥꯎꯔꯕꯧ ꯍꯧꯖꯤꯛ ꯋꯥꯁꯔꯨꯝ ꯆꯠꯄꯘ ꯄꯔꯃꯤꯁꯟꯒ ꯂꯧ ꯂꯧꯗꯅ
ꯂꯧꯑꯦ ꯀꯩꯅꯣ ꯀ꯭ꯂꯥꯁ ꯇꯨꯋꯦꯜꯐ ꯐꯥꯎꯗꯤ ꯑꯗꯨꯝ ꯐꯖꯅ ꯂꯧꯔꯦ
ꯑꯥꯎ ꯀꯣꯂꯦꯖ ꯀꯥꯕꯗꯩ ꯈꯔ
ꯑꯥ ꯀꯣꯂꯦꯖ ꯀꯥꯕꯗꯩꯗꯤ ꯈꯔ ꯃꯣꯏ ꯑꯣꯖꯥꯒꯩꯅꯁꯨ ꯑꯗꯨꯝ ꯆꯠꯆꯈꯣ ꯍꯥꯏꯕꯅꯤꯅ ꯑꯗꯨꯝ ꯆꯠꯂꯦ
ꯅꯣꯏꯅ ꯍꯥꯏꯕ ꯏꯜꯂꯤꯅꯦꯅ
ꯅꯪ ꯀꯣꯂꯦꯁ ꯂꯥꯛꯄ ꯀꯃꯥꯏ ꯇꯧꯔꯛꯀꯦ ꯅꯨꯡꯉꯥꯏꯔꯛꯄ꯭ꯔꯣ
ꯅꯨꯡꯉꯥꯏ ꯑꯗꯨꯝ
ꯀꯣꯏꯕ ꯕꯪꯀ ꯆꯠꯇ꯭ꯔꯣ
ꯀꯣꯏꯕꯁꯦ ꯎ ꯐꯥꯔꯁ ꯏꯌꯥꯔꯒꯨꯝꯕꯗꯗꯤ ꯄꯥꯛ ꯆꯠꯇꯤꯌꯦ ꯑꯗꯨꯒ ꯑꯁ ꯀꯣꯏꯕ ꯍꯥꯏꯔꯁꯨ ꯈꯪ--ꯀꯣꯏꯕꯁꯦ ꯄꯥꯥꯛꯇꯤ ꯆꯠꯇꯦꯗ ꯑꯩ ꯃꯥꯁ꯭ꯇꯔꯗ ꯈꯔ ꯆꯠꯂꯦ ꯑꯩꯈꯣꯏꯒꯤ ꯀ꯭ꯂꯕ ꯂꯩꯌꯦꯕꯀꯣ ꯑꯩꯈꯣꯏ ꯀ꯭ꯂꯕꯇꯨꯒꯤ ꯑꯣꯏꯅ ꯑꯗꯨꯝ ꯆꯠꯄꯗꯣ ꯑꯗꯗꯤ ꯆꯠꯂꯦ ꯑꯗꯨꯝ
ꯅꯣꯏ ꯀꯣꯂꯦꯖꯀꯤ ꯀꯩꯅꯣ ꯂꯩꯗꯥꯏꯅꯦ ꯄꯨꯂꯞ ꯄꯨꯂꯞ ꯆꯠꯄ ꯑꯃ ꯃꯄꯥꯟ ꯂꯝꯗꯒ ꯀꯣꯏꯕ ꯆꯠ
ꯑꯥ ꯑꯥ ꯑꯥ
ꯆꯠꯂꯛꯇ꯭ꯔꯣ
ꯑꯃꯔꯛ ꯆꯠꯂꯦ
ꯀꯩꯂꯝꯗ
ꯀꯩꯅꯣꯗ ꯁꯤꯛꯀꯤꯝꯗ
ꯎꯝ ꯀꯃꯥꯏ ꯇꯧꯒꯦ ꯅꯨꯡꯉꯥꯏꯕ꯭ꯔꯥ
ꯈꯨꯅꯨꯡꯉꯥꯏ ꯑꯃ ꯇꯧꯑꯦ ꯑꯗꯨꯒꯤꯗꯣ ꯌꯥꯝ ꯅꯨꯡꯉꯥꯏꯕꯗꯣ ꯍꯣꯏ ꯐꯝ ꯃꯐꯝꯗꯨꯁꯨ ꯅꯨꯡꯉꯥꯏꯀꯣ ꯑꯗꯨꯒ ꯑꯩꯈꯣꯏ ꯆꯠꯃꯤꯟꯅꯔꯤꯕ ꯒ꯭ꯔꯨꯞ ꯇꯣ ꯑꯩꯈꯣꯏꯒꯤ ꯐ꯭ꯔꯦꯟ ꯒ꯭ꯔꯨꯞꯁꯦ ꯌꯥꯝ ꯅꯨꯡꯉꯥꯏꯕꯗꯣ ꯈꯪꯕ꯭ꯔꯥ ꯍꯥꯏꯗꯤ ꯍꯧꯖꯤꯛ ꯑꯩꯒꯤ ꯃꯦꯃꯣꯔꯤꯗ ꯂꯩꯔꯤꯁꯦ ꯐ꯭ꯔꯦꯟ ꯒ꯭ꯔꯨꯞ ꯑꯗꯨꯒꯤ ꯍꯦꯟꯅ ꯑꯣꯏꯅ ꯀꯣꯔ ꯃꯦꯃꯣꯔꯤ ꯑꯣꯏꯍꯧꯕꯗꯣ ꯑꯗꯨ ꯑꯣꯏꯌꯦꯕ ꯃꯐꯝ ꯃꯐꯝꯒꯤ ꯅꯨꯡꯉꯥꯏꯕꯗꯒꯤ ꯑꯗꯨꯝ
ꯎꯝ ꯃꯌꯥꯝ ꯄꯨꯟꯕꯒꯤ ꯑꯃ ꯍꯣꯏ ꯂꯝ ꯅꯨꯡꯉꯥꯏꯕ ꯆꯠꯂꯁꯨ ꯑꯗꯨꯃꯥꯏꯅ ꯒ꯭ꯔꯨꯞꯀꯨꯝꯕꯗꯤ ꯆꯥꯟꯅꯗ꯭ꯔꯗꯤꯀꯣ ꯅꯨꯡꯉꯥꯏꯇꯕꯅꯦ ꯋꯥꯈꯜ ꯆꯥꯟꯅꯗ꯭ꯔꯗꯤ ꯅꯠꯇ꯭ꯔꯥ
ꯋꯥꯈꯜ ꯆꯥꯟꯅꯗ꯭ꯔꯗꯤ ꯍꯣꯏ
ꯂꯝꯗꯣ ꯏꯪꯕ꯭ꯔꯥꯅ ꯎꯝ ꯀꯩꯅꯣꯒ ꯇꯥꯕ꯭ꯔꯣ
ꯍꯣꯏ ꯀꯩꯩꯅꯣ ꯑꯩꯈꯣꯏ ꯆꯠ ꯄꯕꯨꯗꯤ ꯀꯩꯅꯣ ꯇꯧꯏ ꯑꯦꯄ꯭ꯔꯤꯜꯗ ꯆꯠꯂꯦꯕꯀꯣ ꯑꯦꯄ꯭ꯔꯤꯜꯗꯕꯨ ꯗꯤ ꯎꯟꯗꯤ ꯇꯥꯗ꯭ꯔꯦ ꯑꯗꯨꯒ ꯃꯣꯏꯒꯤ ꯑꯥ ꯅꯣꯔꯠ ꯂꯣꯝꯗꯣ ꯑꯗꯨꯗꯕꯨꯗꯤ ꯎꯝ ꯇꯥꯕꯨꯗꯤ ꯇꯥꯗꯦ ꯇꯥꯔꯁꯨ ꯏꯁ꯭ꯅꯣ ꯀꯩꯀꯥꯗꯤ ꯐꯖꯅ ꯁꯥꯟꯅꯔꯛꯑꯦꯕ
ꯑꯥ
ꯇꯥꯕ ꯃꯇꯝꯗꯤ ꯅꯠꯇꯦ ꯍꯣꯏ ꯈꯔꯗꯤ ꯏꯪꯉꯦ
ꯎꯝ ꯀꯩ ꯀꯩ ꯇꯧꯔꯛꯀꯦ ꯑꯇꯩꯗꯤ
ꯑꯇꯩꯁꯦ ꯃꯣꯏꯒꯤ ꯃꯣꯅꯥꯁꯇ꯭ꯔꯤꯒꯨꯝꯕ ꯈꯔ ꯆꯪꯉꯛꯑꯦꯀꯣ
ꯎꯝ ꯏꯪ ꯆꯤꯛꯇ꯭ꯔꯥ ꯃꯣꯏ ꯃꯣꯅꯁꯇ꯭ꯔꯤꯒꯨꯝꯕꯁꯦ ꯕꯨꯙꯤꯖꯝ ꯅꯠꯇ꯭ꯔꯥ ꯃꯥꯅꯦ ꯏꯪ ꯆꯤꯛꯄꯅꯦ ꯌꯥꯝ
ꯑꯥ ꯑ ꯃꯣꯅꯥꯁꯇ꯭ꯔꯤ ꯑꯅꯤ ꯑꯍꯨꯝ ꯑꯍꯨꯝꯃꯨꯛ ꯆꯪꯉꯦ ꯃꯣꯏꯗꯣ ꯑꯗꯨꯒ ꯂꯝꯕꯤ ꯃꯄꯥꯟꯗꯒ ꯑꯥ ꯋꯥꯇꯔꯐꯣꯜ ꯃꯆꯥ ꯑꯃ ꯇꯧꯔꯒ ꯃꯣꯏꯒꯤ ꯀꯣꯁꯇ꯭ꯌꯨꯝꯒ ꯁꯦꯠꯍꯜꯂꯒ ꯐꯣꯇꯣꯒ ꯀꯥꯞꯄꯗꯣ ꯑꯗꯨꯒꯁꯨ ꯇꯧꯔꯛꯑꯦ ꯑꯩꯈꯣꯏꯗꯣ
ꯃꯣꯏ ꯀꯣꯁꯇ꯭ꯌꯨꯝꯗꯣ ꯀꯃꯥꯏ ꯇꯧꯋꯦ ꯅꯦꯄꯥꯂꯤꯒꯤ ꯇꯥꯏꯞ ꯇꯧꯕ꯭ꯔꯥ
ꯅꯦꯄꯥꯂꯤꯒꯤ ꯑꯃ ꯐꯅꯦꯛꯇꯧꯅ ꯇꯧꯕ
ꯑꯥ ꯑꯥ
ꯑꯗꯨꯃꯥꯏꯅ ꯇꯧꯋꯦ ꯑꯃ ꯇꯤꯕꯦꯇꯟ ꯇꯤꯕꯦꯇꯟꯒꯤ ꯇꯥꯏꯞ ꯇꯤꯕꯦ ꯅꯦꯄꯥꯂꯤꯒꯤ ꯑꯣꯏꯕꯗꯣ ꯑꯗꯨꯗꯣ ꯑꯣꯏꯅ ꯇꯧꯋꯦ ꯑꯃ ꯀꯦꯞꯁꯨ ꯍꯥꯞꯄꯒ ꯇꯧꯕꯗꯣ
ꯎꯝ
ꯐꯖꯕꯅꯦ ꯃꯣꯏꯒꯤ ꯀꯣꯁꯇ꯭ꯌꯨꯝꯗꯣ
ꯎꯝ ꯒꯥꯡꯇꯣꯛ ꯍꯥꯏꯁꯦ ꯁꯤꯀꯤꯝꯒꯤ ꯀꯩꯅꯣ ꯑꯣꯏꯗꯣꯏꯔꯥ
ꯍꯣꯏ ꯍꯣꯏ ꯃꯣꯏ ꯀꯦꯄꯤꯇꯦꯜ
ꯑꯣꯀꯦ ꯁꯤꯀꯤꯝꯒꯤ ꯀꯦꯄꯤꯇꯦꯜ ꯅꯣꯏ ꯆꯠꯂꯤꯁꯤꯅ ꯀꯥꯏꯗ ꯑꯣꯏꯗꯣꯏꯕ
ꯑꯗꯨꯗꯅꯦ ꯒꯦꯡꯇꯣꯛꯇꯅꯦ ꯒꯦꯡꯇꯣꯛꯇ ꯑꯩꯈꯣꯏ ꯍꯣꯇꯦꯜꯗ ꯂꯩꯌꯦꯕ ꯅꯨꯃꯤꯠ ꯃꯔꯤꯅꯤ
ꯃꯅꯤꯄꯨꯔꯗꯩ ꯆꯠꯄꯗꯤ ꯀꯩꯗ ꯆꯠꯂꯤ
ꯑꯩꯈꯣꯏ ꯐꯂꯥꯏꯠꯇ ꯆꯠꯇꯦ ꯃꯈꯥꯗ ꯆꯠꯂꯦ ꯑꯩꯈꯣꯏꯅꯦ ꯆꯠꯂꯤꯗꯣ ꯇ꯭ꯋꯦꯟꯇꯤ ꯇ꯭ꯋꯦꯟꯇꯤ ꯊ꯭ꯔꯤꯒꯤ ꯑꯦꯄ꯭ꯔꯤꯜꯗꯅꯦꯕ ꯑꯗꯨꯗꯨꯅ ꯃꯈꯥꯒꯤ ꯂꯝꯕꯤ ꯆꯠꯄ ꯌꯥꯏꯑꯕ
ꯃꯈꯥꯏ ꯂꯝꯕꯤꯗ ꯆꯠꯄ ꯅꯨꯡꯉꯥꯏꯕ꯭ꯔꯥ ꯀꯃꯥꯏ ꯇꯧꯋꯦ ꯕꯁꯇ ꯆꯠꯂꯦ ꯎꯝ ꯂꯝꯕꯦꯟ ꯅꯨꯡꯉꯥꯏꯕ꯭ꯔꯣ ꯃꯅꯤꯄꯨꯔꯗꯩ ꯊꯣꯛꯈꯤꯕꯩ ꯂꯝ